ꯍꯜꯂꯣ
ꯇꯥꯕ꯭ꯔꯥ
ꯇꯔꯌꯦ ꯇꯔꯌꯦꯦ
ꯎꯝ ꯇꯥꯔꯦ ꯇꯥꯔꯦ ꯉꯥꯁꯤꯗꯤ ꯈꯔ ꯍꯧꯅꯕ ꯇꯥꯏꯅ
ꯑꯣ ꯑꯩꯁꯨ ꯇꯥꯏꯌꯦ ꯅꯪꯒꯤꯅ ꯐꯣꯟꯗꯣ ꯍꯧꯅ
ꯀꯩꯅꯣ ꯉꯥꯛꯇꯒꯤ ꯑꯣꯏꯕꯩ ꯃꯥꯜꯂꯦ
ꯗ ꯄꯥꯗꯕ ꯀꯔꯅ ꯇꯧꯅꯣ ꯍꯥꯏꯗ꯭ꯔꯦ ꯑꯩꯅ ꯅꯉꯣꯟꯗ ꯅꯪ ꯗꯣꯛꯇꯔꯅꯠꯇ ꯍꯥꯏꯔꯛꯑꯒꯦ
ꯅꯔꯅ ꯍꯤꯗꯥꯛ ꯑꯍꯨꯝ ꯀꯛꯏꯔꯦ ꯕꯦꯇꯥꯔꯗꯤ ꯅ ꯑꯃ ꯈꯅꯥꯎ ꯇꯦꯡꯕꯤꯗꯣ ꯇꯦꯡꯉꯣꯅ ꯍꯥꯏꯔꯛꯑꯦ ꯑꯩ ꯇꯦꯡꯕꯨꯗꯤ ꯇꯦꯡꯕ ꯉꯔꯥꯡꯗꯣ ꯈꯥꯝꯃꯟꯗꯅ ꯇꯦꯡꯗ꯭ꯔꯕ ꯑꯗꯨꯝ
ꯑꯗꯨ ꯅꯠꯇ꯭ꯔꯁꯨ ꯑꯗꯨꯝ ꯊꯨꯝꯕꯩ ꯍꯥꯞꯄꯒ ꯇꯤꯔ
ꯎꯝ ꯑꯗꯣ ꯕꯦꯇꯥ ꯇꯤꯟꯕꯨꯗꯤ ꯂꯩꯌꯦ ꯑꯗꯨ ꯑꯗꯨꯝ ꯀꯩꯅꯣ ꯇꯧꯔꯦ ꯇꯦꯡꯉꯦ
ꯑꯝ
ꯑꯁꯤꯒꯤ ꯎꯝ ꯀꯩꯅꯣ ꯍꯥꯏꯅ ꯍꯥꯏꯒꯦ ꯇꯧꯕꯅꯦꯣ ꯅꯪ ꯍꯣꯁꯇꯦꯜ ꯅꯣꯏ ꯆꯠꯇ꯭ꯔꯣ ꯌꯦꯡꯕꯃꯦꯟ ꯐꯨꯦꯠ
ꯑꯩ ꯏꯗꯣꯝꯇ ꯀꯃꯥꯏꯅ ꯆꯠꯇꯣꯏꯅꯣ
ꯍꯣꯏ ꯆꯟꯃꯦꯟ ꯂꯥꯛꯑꯣꯏ ꯍꯥꯏꯕ꯭ꯔꯣ ꯑꯄꯤꯛꯄꯤꯗꯣ
ꯍꯂ ꯌꯦ
ꯃꯥ ꯀꯩꯅꯣ ꯆꯦꯃꯦꯟꯖꯟꯅꯤ ꯍꯥꯏꯕꯅꯦ ꯃꯥ ꯄꯔꯤꯈ꯭ꯌꯥ ꯁꯥꯥꯕꯒꯤ
ꯑꯣꯕꯨꯗꯤ ꯇꯥꯔꯤꯛ ꯇꯔꯥꯗꯅꯦ
ꯑꯣ
ꯑꯗꯨꯁꯨꯃꯥꯏ ꯅꯤ ꯑꯗꯨꯒꯒ ꯍꯩꯅꯣꯗ ꯑꯣꯏ ꯍꯥꯏꯦ ꯎꯝ
ꯀ
ꯍꯌꯦꯡ ꯀꯣꯁꯄ꯭ꯂꯤ ꯀꯩꯀꯩ ꯂꯩ ꯍꯥꯏ
ꯎ ꯑꯁ ꯅꯪꯕꯨꯗꯤ ꯅꯨꯡꯉꯥꯏꯕꯅꯦ
ꯎꯗꯤ ꯌꯥꯗꯤ ꯆꯠꯀꯦ ꯇꯧꯕ
ꯍꯣꯏ ꯃꯥ ꯂꯥꯛꯑꯕꯗꯤ ꯆꯠꯂꯁꯨ ꯌꯥꯏ ꯀꯩꯅꯣ
ꯎꯝ ꯍꯁꯨ ꯇꯣꯗꯅꯤꯕ
ꯎꯝ ꯎꯝ ꯂꯣꯛ ꯈꯨꯕꯗ ꯏꯕꯦꯝ ꯍꯟꯗꯛꯇꯤ ꯁꯤꯗꯣꯏ ꯀꯧꯔꯦ
ꯅꯪ ꯅꯥꯔꯕꯅꯤꯅ ꯆꯥꯛ ꯊꯣꯡꯁꯦ
ꯊꯣꯡꯉꯦꯍꯦ ꯀꯩꯅꯣ ꯅ ꯅꯥꯕ ꯅꯠꯇꯦ ꯂꯣꯛ ꯈꯨꯕ ꯈꯛꯇꯅꯤ ꯑꯇꯩ ꯀꯔꯤꯝ ꯅꯥꯗꯗꯤ ꯂꯩꯍꯧ ꯀꯞꯇ ꯇꯧꯗꯦ ꯂꯣꯛ ꯈꯨꯕꯁꯤ ꯈꯛ
ꯅꯪꯒꯤ ꯍꯤꯗꯥꯛ ꯃꯌꯥꯝꯗꯣ ꯊꯛꯑꯁꯨ ꯐꯠꯇ꯭ꯔꯦꯅ
ꯐꯠꯇꯦ ꯗꯣꯛꯇꯔ ꯌꯦꯡꯉꯨꯔꯦ ꯗꯣꯛꯇꯔꯒꯤꯁꯦ ꯑꯃꯨꯛ ꯇꯧꯔꯒꯦ ꯑꯗꯨꯒ ꯐꯕ꯭ꯔꯥ ꯌꯦꯡꯉꯒꯦ ꯍꯏ ꯍꯥꯏꯕ ꯂꯧꯛꯈꯕꯗ ꯆꯈꯥꯎ ꯆꯥꯁꯟꯗꯤ ꯏꯁꯤꯡ ꯑꯆꯥꯥꯕ ꯊꯛꯏꯅꯦ ꯑꯗꯨꯝ
ꯑꯗꯨ ꯅꯪ ꯗꯤꯦꯜ ꯑꯗꯨꯝ ꯇꯧꯗꯤ ꯇꯧꯏ ꯑꯅꯥꯕ ꯈꯨꯗꯤꯡꯒꯤ ꯐꯒꯠꯇ꯭ꯔꯥ ꯂꯣꯛ ꯈꯨꯕꯁꯦ ꯇꯧꯗ꯭ꯔꯥ
ꯁꯤ ꯃꯇꯝꯁꯦ ꯑꯗꯨꯝ ꯍꯧꯋꯦꯑꯕ
ꯎꯝ ꯎꯝ ꯎꯝ
ꯀꯩꯅꯣ ꯑꯩꯒꯤ ꯀꯥꯗꯣ ꯃꯣꯏ ꯑꯅꯤꯃꯛ ꯂꯩꯔꯤꯕꯣ
ꯑꯃꯗꯤ ꯂꯩ ꯑꯃꯗꯤ ꯈꯪꯗꯦꯌꯦ ꯂꯩꯔꯝꯅꯤꯌꯦ
ꯑ ꯉꯁꯤ ꯄꯔꯤꯈꯥ ꯂꯣꯏꯔꯦ ꯍꯥꯏ ꯌꯥꯅꯤ ꯃꯣꯏꯒꯤ
ꯑꯥꯎ ꯉꯁꯤ ꯄꯥꯏ ꯂꯣꯟꯕꯒꯤ ꯃꯣꯏ ꯇꯨꯝꯅꯔꯤꯌꯦ ꯍꯣꯔꯦꯟ ꯋꯥꯔꯤ ꯁꯃꯁꯌꯥ ꯍꯥꯏꯔꯛꯄꯅꯤ
ꯑꯣ ꯑꯣꯏ ꯃꯥ ꯍꯥꯏꯅꯤꯀꯣ ꯉꯁꯤ ꯄꯩꯈꯥ ꯂꯣꯟ ꯍꯦꯛꯇ ꯃꯥꯗꯤ ꯐꯖꯅ ꯃꯥꯏ ꯑꯣꯟꯁꯤꯜꯂꯅꯤ ꯑꯗꯨꯗ
ꯑ ꯍꯥꯏ ꯁ ꯉꯔꯥꯡ ꯐꯤ ꯁꯨꯔꯦꯅꯦ ꯑꯗꯨꯗ ꯋꯥꯔꯤ ꯍꯥꯥꯛꯆꯅ
ꯎꯝ ꯀꯩꯅꯣ ꯑꯩꯈꯣꯏꯒꯤ ꯀꯩꯅꯣꯗꯣ ꯅꯥꯄꯤꯒꯗꯨ ꯂꯣꯏ ꯐꯣꯏꯗꯠꯄ꯭ꯔꯣ ꯕꯣꯠꯀꯤꯔꯣ
ꯍꯦ ꯄꯜꯂꯛꯀꯥꯅꯨ ꯍꯥꯏꯕ ꯑꯗꯨꯗꯣ
ꯍꯣꯏ ꯑꯗꯨꯒꯤ ꯑꯣꯏ ꯃꯥꯜꯂꯦ
ꯅꯥꯄꯤ ꯀꯩꯁꯨꯝ ꯇꯧꯗꯤꯌꯦꯀꯣ ꯃꯣꯏꯅ ꯅꯥꯄꯤ ꯇꯥꯛꯄꯒꯤ ꯅꯥꯄꯤꯗꯣ ꯈꯥꯔ ꯍꯪꯒꯄꯥꯟ ꯆꯪꯁꯤꯟꯕꯗꯣ ꯑꯗꯨ ꯇꯧꯋꯦ ꯑꯗꯨꯒ ꯅꯥꯄꯤꯁꯨ ꯂꯩꯌꯦ ꯑꯗꯨꯝ
ꯎꯝ ꯍꯧꯖꯤꯛꯀꯥꯟ ꯑꯗꯨꯝꯕꯩ ꯑꯃꯨꯛ ꯊꯕꯛ ꯍꯧꯅꯔꯛꯑ ꯃꯥꯜꯂꯦ
ꯑꯣ ꯃꯤ ꯀꯨꯏꯗ꯭ꯔꯦꯅ ꯑꯩꯈꯣꯏꯁꯨ ꯇꯥꯟꯊꯣꯔꯛꯇꯧꯕ
ꯎꯝ ꯑꯗꯨꯕꯨꯗꯤ ꯋꯥꯠꯂꯤꯗ ꯍꯥꯏꯗꯣꯛꯈꯤꯔꯣꯏ ꯃꯣꯏ ꯐꯣꯝ ꯑꯗꯨ ꯊꯥꯖꯤꯟꯕꯗꯣ ꯇꯥꯡ ꯇꯔꯥꯝꯄꯥꯟ ꯐꯥꯎꯅꯤꯗꯅ
ꯎꯝ
ꯑꯗꯨ ꯃꯥꯇꯨꯡ ꯍꯥꯏꯗꯣꯛꯇꯧꯒꯥꯛ ꯌꯥꯝ ꯋꯥꯠꯂꯤꯗ ꯁꯦꯞ ꯑꯥ ꯃꯥꯊꯪ ꯊꯥꯒꯤ ꯊꯥꯒꯤ ꯊꯥꯒꯤ ꯊꯥ ꯑꯅꯤ ꯋꯥꯠꯂꯤꯀꯥꯟ ꯑꯗꯨꯋꯥꯏꯐꯥꯎꯗꯤ ꯌꯥꯈꯤꯅꯤ ꯍꯟꯗꯛ ꯆꯍꯤꯒꯤ
ꯎꯝ ꯑꯗꯨꯕꯨꯗꯤ ꯌꯥꯅꯤ ꯃꯣꯏ ꯂꯥꯛꯄ ꯍꯧꯅꯔꯅꯤ ꯍꯧꯖꯤꯛ ꯌꯦꯟ ꯆꯥꯕ ꯌꯥꯝ ꯐꯪꯉꯥꯔꯣꯏꯅꯦ
ꯍꯥꯥ
ꯍꯤꯡꯆꯕ ꯐꯪꯗꯧ ꯀꯨꯏꯗ꯭ꯔꯦ
ꯎꯝ ꯑꯩꯈꯣꯏꯁꯨ ꯐꯪꯗꯣꯏꯅꯤ ꯀꯩꯅꯣ ꯂꯩꯔꯗꯤ
ꯑꯗꯨꯅꯤ ꯑꯩꯈꯣꯏꯅ ꯑꯗꯨꯝ ꯍꯦꯟꯗꯧ ꯃꯥꯜꯂꯦ
ꯎꯝ ꯎꯝ ꯑꯩꯈꯣꯏꯒꯤ ꯑꯄꯤꯛꯄꯤꯗꯨꯅ ꯃꯥꯅ ꯀꯩꯅꯣ ꯇꯧꯋꯤꯗꯨꯗꯤ
ꯁꯪꯒꯥ ꯆꯥꯎꯕꯤꯅꯤꯅꯀꯣ
ꯎꯝ ꯑꯝ
ꯆꯥꯛ ꯊꯣꯡꯉꯥꯕ
ꯆꯥꯛꯂꯣ ꯉꯁꯥꯏ ꯂꯩ ꯑꯗꯨꯗꯣ ꯃꯌꯥꯝ ꯂꯦꯝꯃꯦ ꯑꯩꯈꯣꯏ ꯃꯥ ꯏꯕꯥꯅꯤ ꯈꯛꯇꯅꯤꯅ
ꯎꯝ ꯏꯟꯖꯥꯡ ꯈꯇꯪ ꯊꯣꯡꯉꯥꯅꯤ
ꯎꯝ ꯏꯟꯁꯥꯡꯁꯨ ꯊꯣꯡꯗꯧ ꯃꯥꯟꯗꯦ ꯂꯩ ꯉꯁꯥꯏ ꯏꯔꯣꯜꯂꯦ ꯑꯗꯨꯒ ꯍꯧꯖꯤꯛ ꯑꯩꯅ ꯀꯕꯥꯞ ꯂꯩꯌꯦ ꯆꯅꯥꯒ ꯑꯗꯨꯒ ꯆꯔꯥꯅꯤ
ꯅꯪ ꯅꯇꯣꯝꯇ ꯆꯠꯂꯨꯏꯔꯣ ꯂꯥꯏꯌꯦꯡꯕ
ꯅꯠꯇꯦ ꯑꯩ ꯅꯥꯀꯟ ꯏꯃꯥꯟꯅꯕꯤꯗꯣ
ꯎꯝ
ꯎꯝ
ꯍꯤꯗꯥꯡꯕꯨ ꯀꯌꯥꯝ ꯏꯤꯔꯛꯀꯦ ꯇꯦꯡꯅꯕ ꯅꯠꯇꯕꯗ
ꯎꯝ ꯑꯅꯤꯈꯛꯇꯅꯤꯗ ꯊꯛꯄꯩ ꯌꯥꯝꯃꯒ ꯎꯝ ꯒꯨꯂꯤ ꯑꯃꯒ
ꯅꯪ ꯑꯗꯨ ꯊꯛꯑꯗꯤ ꯇꯨꯝꯅꯤꯡꯉꯥꯅꯤꯅꯦ
ꯎꯝ ꯑꯗꯨ ꯑꯁ ꯈꯪꯗꯦ ꯑꯩꯅ ꯑꯃ ꯊꯛꯄꯗꯨꯁꯨ ꯀꯩꯁꯨ ꯌꯥꯝ ꯇꯨꯝꯅꯤꯡꯕ ꯑꯣꯏꯗꯦꯕ
ꯎꯝ
ꯇꯨꯝꯕꯨꯗꯤ ꯑꯃꯨꯛ ꯑꯃꯨꯛꯄꯨꯗꯤ ꯇꯨꯝꯅꯤꯡꯉꯤ ꯌꯥꯝ ꯇꯨꯝꯅꯤꯡꯉꯛꯄ ꯃꯇꯥꯡ ꯌꯥꯎꯋꯦ ꯑꯗꯣ ꯑꯃꯨꯛ ꯇꯨꯝꯅꯤꯡꯉꯛꯇꯕꯁꯨ ꯌꯥꯎꯋꯦ
ꯃꯤ ꯀꯌꯥꯝ ꯂꯩꯔꯤꯒꯦ ꯑꯗꯨꯕꯨ
ꯃꯤ ꯀꯥꯏꯗꯅꯣ ꯈꯣꯏ ꯁꯤꯗꯔꯣ
ꯑꯥ
ꯑꯗꯨꯝ ꯂꯩꯗ ꯃꯌꯥꯝ ꯑꯗꯨꯝ ꯂꯩ
ꯎꯝ
ꯑꯦꯛꯖꯥꯝ ꯇꯧꯅꯔꯤꯕ
ꯑꯥ ꯑꯥ ꯑꯥ ꯍꯧꯔꯦ ꯍꯥꯏꯌꯦ
ꯎꯝ ꯑꯈꯣꯏ ꯂꯩꯃꯤꯟꯅꯕꯒꯤꯁꯨ ꯍꯌꯦꯡꯗꯒꯤ ꯑꯦꯛꯖꯥꯝꯅꯦꯕ
ꯎꯝ
ꯑꯗꯨꯅ ꯃꯥꯁꯨ ꯂꯩꯔꯤꯛ ꯃꯣꯏꯒꯤ ꯍꯥꯏꯗꯤ ꯃꯣꯏꯒꯤ ꯃꯣꯏꯒꯤ ꯀꯥꯡꯕꯨꯗꯣ
ꯎꯝ
ꯂꯣꯏꯅ ꯂꯥꯛꯅꯔꯦꯕ ꯑꯦꯛꯖꯥꯝ ꯂꯩꯕꯅꯤꯅ
ꯎꯝ ꯑꯃ
ꯃꯈꯣꯟ ꯌꯥꯎꯗ
ꯑꯥꯏ
ꯏꯁꯤꯡ ꯈꯤꯇꯪ ꯂꯧꯒꯦ ꯇꯧꯕ ꯑꯗꯨꯒꯤ
ꯎꯝ ꯑꯗꯨ ꯀꯟꯅ ꯗꯨꯛ ꯊꯥꯗꯣꯏ ꯇꯧꯔꯤ
ꯑꯩꯗꯨꯠ ꯑꯌꯨꯛꯇ ꯆꯥꯛ ꯆꯥꯕꯗꯒꯤ ꯅꯨꯡꯊꯤꯟꯗ ꯀꯩꯝꯇ ꯆꯥꯗ꯭ꯔꯕꯅꯤꯅ ꯆꯥ ꯊꯨꯅ ꯊꯨꯅ ꯂꯥꯝꯃꯦ
ꯎꯝ ꯀꯥ ꯆꯥꯁꯟ ꯌꯥꯗ꯭ꯔꯣ ꯈꯔ ꯑꯆꯥꯄꯣꯠꯇꯣ ꯃꯤꯒꯤꯒꯨꯝꯕ ꯑꯣꯏꯔꯁꯨ
ꯑꯃꯨꯛ ꯇꯨꯝꯅꯤ ꯑꯃꯨꯛ ꯍꯧꯒꯠꯅꯤ ꯁꯪꯗꯦ
ꯇꯧꯐꯝꯒ ꯂꯩꯔꯝꯃꯔꯣꯏ ꯅꯪ ꯊꯕꯛ
ꯑꯗꯨꯅꯦ ꯇꯨꯝꯕꯒ ꯆꯥꯕꯒ ꯑꯗꯨꯝ ꯇꯧꯋꯦ ꯑꯩꯗꯨ ꯑꯗꯣ ꯑꯩꯅ ꯌꯥꯝ ꯆꯥꯁꯟꯕꯒꯤ ꯀꯤꯖꯕ ꯄꯨꯛ ꯌꯥꯝ ꯅꯣꯏꯊꯣꯛꯀꯅꯤꯅ
ꯎꯝ ꯆꯁꯜꯂꯨꯅꯨ ꯑꯗꯨꯒꯤꯗꯣ ꯑꯩꯗꯤ ꯃꯃꯥꯡꯁꯨ ꯂꯥꯛꯇꯦ ꯍꯟꯗꯛꯁꯨ ꯂꯥꯛꯇꯦ ꯑꯝꯇ ꯗꯣꯛ ꯌꯦꯡꯅꯒꯦ ꯇꯧꯕ
ꯑꯗꯨ ꯌꯥꯝ ꯐꯠꯇꯦ ꯍꯥꯏꯕꯅꯤꯀꯣ ꯊꯨꯅ ꯌꯦꯡꯊꯣꯎꯆꯣ
ꯎꯝ ꯅꯇ꯭ꯔꯥꯗꯤ ꯑꯗꯨꯅ ꯄꯨꯛꯁꯦ ꯂꯣꯏ ꯅꯣꯏꯊꯣꯔꯛꯑꯦ ꯍꯥꯏꯕ
ꯑꯩꯗꯤ ꯀꯤꯖꯕꯩꯅꯦ ꯑꯩꯅ ꯆꯥꯛ ꯌꯥꯝ ꯆꯥꯗꯦ ꯇꯦꯡꯀꯣꯠ ꯑꯩꯒꯤ ꯃꯆꯥꯗꯣ ꯑꯗꯨ ꯇꯪꯈꯥꯏꯃꯨꯛꯇꯪ ꯆꯥꯏ ꯑꯗꯨꯅ ꯆꯥꯛꯁꯨ ꯌꯥꯝ ꯊꯨꯅ ꯂꯥꯝꯃꯦ
ꯍꯧꯔꯕ꯭ꯔꯣ ꯍꯥꯏꯁꯦ
ꯆꯞ ꯃꯥꯟꯅꯩ ꯏꯕꯦꯝꯃ ꯆꯥꯕꯒ ꯇꯨꯝꯖꯟꯕꯅꯤꯅ
ꯍꯣꯏ ꯇꯨꯝꯕꯁꯦ ꯇꯨꯝꯕꯁꯤꯗꯅꯤ
ꯆꯥꯕꯒ ꯆꯥꯕ ꯍꯦꯛ ꯂꯣꯏꯕꯒ ꯐꯃꯨꯡ ꯑꯗꯨꯝ ꯆꯪꯉꯦ ꯀꯩ ꯀꯥꯟꯅꯗꯣꯏꯕ
ꯎꯝ ꯅꯊꯟꯗ ꯂꯩ ꯇꯧꯐꯝ ꯈꯪꯉꯝꯃꯔꯣꯏ ꯅꯪ
ꯎꯝ
ꯅꯪ ꯅꯍꯥꯟꯒꯤꯗꯤ ꯅꯪ ꯐꯈ꯭ꯔꯕ꯭ꯔꯥ ꯏꯔꯥꯡ
ꯐꯗꯤ ꯐꯔꯦ ꯑꯩꯅ ꯑꯩꯅ ꯀꯥꯗꯣꯛ ꯀꯁꯨ ꯇꯧꯗꯣ ꯑꯩꯅ ꯈꯔ ꯊꯦꯝꯖꯤꯟꯈ꯭ꯔꯦ ꯅꯪ ꯍꯥꯢꯗꯣ ꯀꯔꯝꯕꯅꯣ ꯉꯁꯥꯏꯗꯣ ꯀꯩꯅꯣ ꯈꯠꯅꯕ ꯍꯧꯕꯤꯗꯣ ꯑꯩꯉꯣꯟꯗ ꯅꯪꯅ ꯀꯔꯤ ꯇꯧꯗꯣꯔꯤꯒꯦ ꯀꯥꯏ ꯇꯧꯁꯟꯕꯅꯦ
ꯑꯩꯅꯗꯤ ꯍꯥꯏꯕꯅꯤ ꯅꯪ
ꯅꯨꯄꯤꯒ ꯁꯥꯅꯧ ꯅꯨꯄꯤꯒ ꯁꯅꯧ ꯅꯨꯄꯥ ꯌꯥꯎꯅꯣꯅ
ꯀꯅ ꯈꯪꯖꯕꯣ ꯑꯗꯨꯃꯥꯏꯅ ꯇꯧꯔꯛꯀꯅꯦꯗꯤ
ꯑꯩꯅ ꯈꯪꯉꯦꯕ ꯃꯣꯏꯗꯣ ꯑꯇꯣꯞꯄ ꯄꯨꯂꯞꯀꯤꯗꯤ ꯌꯥꯎꯗꯦ ꯀꯔꯤꯝ ꯈꯟꯗꯦ ꯑꯗꯨꯗꯣ ꯇꯣꯉꯥꯟꯕ ꯑꯃꯗꯅꯦꯕ ꯑꯩ ꯑꯗꯨꯝ ꯍꯟꯗ꯭ꯔꯦꯕ ꯑꯩꯉꯣꯟꯗ ꯈꯥꯏꯔꯛꯄꯗꯣ
ꯎꯝ
ꯑꯩ ꯇꯟꯗꯅ ꯉꯔꯥꯡꯁꯨ ꯑꯔꯣꯏꯕꯤ ꯁꯥꯎ ꯃꯥꯜꯂꯦ ꯍꯦ
ꯍꯥꯥ
ꯉꯔꯤꯡꯗꯤ ꯐꯖꯅ ꯁꯥꯎ ꯃꯥꯜꯂꯦꯕ ꯅꯪ
ꯍꯥꯎꯋꯦ ꯑꯩꯗꯤ ꯁꯥꯎꯗꯦ ꯑꯃꯗꯨ
ꯑꯗꯨꯅꯦꯁꯦ
ꯑꯩꯗꯤ ꯄꯨꯡꯅꯣꯡꯇ ꯅꯣꯡꯅꯤꯡꯉꯤ ꯃꯥꯅ ꯇꯨ ꯐꯥꯗꯦ ꯁꯥ
ꯎꯝ
ꯂꯩꯁꯅꯒꯦ ꯑꯃ
ꯅꯨꯡꯉꯥꯡ ꯇꯥꯔꯛꯄꯗꯣ ꯇꯥꯏ ꯑꯩ
ꯑꯣ ꯇꯍꯟꯒꯗꯣ
ꯎꯝ
ꯌꯥꯕꯅꯦ ꯃꯥꯅ ꯉꯥꯡꯉꯛꯄꯁꯦ ꯑꯗꯨ ꯄꯣꯏꯟꯇꯁꯨ ꯉꯥꯡꯉꯛꯄꯩꯏ ꯑꯩꯁꯦ ꯈꯨꯝꯕꯝ ꯂꯩꯇꯕ
ꯍꯣꯏ
ꯆꯝꯐꯨꯠ ꯈꯤꯇꯪ ꯆꯝꯐꯨꯠꯀꯦꯇꯧꯅꯤ ꯆꯝꯐꯨ ꯍꯋꯥꯏꯗꯨ
ꯑꯣ ꯍꯋꯥꯏ ꯀꯩꯅꯣꯗꯣ
ꯎꯝ ꯆꯝꯐꯨꯠ ꯍꯋꯥꯏ ꯍꯥꯏꯅ ꯈꯪꯅꯕꯗꯣ
ꯎꯝ ꯈꯪꯉꯦ ꯈꯪꯉꯦ ꯍꯧꯖꯤꯛ ꯃꯣꯏ ꯑꯉꯥꯡꯒꯤ ꯀꯩꯅꯣ ꯄꯩꯈꯥ ꯍꯧꯔ ꯃꯥꯜꯂꯦ
ꯀꯔꯝꯕ ꯑꯉꯥꯡ
ꯑꯩꯈꯣꯏ ꯃꯈꯥꯒꯤꯗꯣ
ꯀꯅꯥ ꯀꯅꯥꯉ
ꯑꯁ ꯑꯩꯈꯣꯏ ꯗꯤꯄꯥꯔꯠꯃꯦꯟꯒꯤ
ꯈꯪꯗꯦ
ꯍꯧꯕꯗꯤ ꯍꯧꯔꯝꯃꯤ ꯀꯩꯗꯧꯃ ꯃꯣꯏ ꯀꯩꯅꯣꯒꯤꯗꯤ ꯑꯩꯈꯣꯏ ꯃꯈꯥ ꯅꯠꯇꯕ ꯈꯔ ꯌꯥꯝ ꯑꯉꯥꯡꯗꯣ ꯑꯗꯨꯒꯤꯗꯤ ꯍꯧ꯭ꯔꯦꯅ ꯍꯥꯏꯕ ꯉꯁꯤꯗꯩꯔ ꯀꯩꯅꯣ ꯇꯦꯐ ꯀꯨꯝꯕ ꯑꯣꯏꯔꯝꯗꯧ ꯃꯥꯜꯂꯦ ꯑꯩꯅ ꯄꯨꯔꯥ ꯑꯆꯧꯕ ꯑꯦꯛꯖꯥꯝꯁꯤꯗꯤ ꯑꯣꯏꯔꯝꯗꯧ ꯃꯥꯟꯗꯕ
ꯎꯝ ꯑꯅꯤꯁꯨꯨꯕꯗ ꯑꯣꯏꯔꯝꯅꯤ
ꯍꯣꯏ
ꯑꯩꯈꯣꯏ ꯂꯩꯔꯤꯀꯥꯟꯗꯗꯤ ꯑꯍꯥꯟꯕꯗꯣ ꯊꯥꯍꯧꯔꯦꯗꯅ ꯃꯣꯏꯗꯣ
ꯎꯝ ꯑꯦ ꯋꯥꯠꯄꯨꯗꯤ ꯋꯥꯠꯂꯝꯗꯦ ꯍꯥꯏꯗꯤ ꯑꯩꯈꯣꯏ ꯑꯃꯗꯨꯁꯨ ꯃꯦꯟꯁꯤꯟꯗꯣꯏꯅꯤꯗꯅ ꯑꯗꯨ ꯊꯥꯅꯕ
ꯑꯧ ꯑꯗꯨꯅꯦ ꯑꯗꯨꯅ ꯑꯅꯤꯁꯨꯕ ꯑꯅꯤꯁꯨꯕꯗꯣ ꯊꯥꯕ ꯑꯣꯏꯔꯝꯒꯅꯦ
ꯎ ꯎ ꯀꯩ ꯀꯦ ꯑꯩꯈꯣꯏ ꯑꯣ ꯀꯩꯅꯣ ꯑꯣꯏꯗꯣꯏꯕ ꯎꯝ ꯀꯨꯟꯒꯤ ꯀꯨꯟꯒꯤꯗꯨ ꯑꯣꯏꯗꯣꯏꯕ
ꯑꯝ
ꯍꯣꯏ ꯑꯗ ꯊꯕꯛ ꯆꯠꯈꯤꯕ ꯃꯣꯏ ꯑꯅꯤ ꯑꯃꯗꯤ ꯊꯣꯛꯂꯛꯑꯅꯤꯅꯦ
ꯊꯣꯛꯀꯅꯤ ꯍꯥꯏꯗꯨꯅꯤ ꯄꯩꯁꯥꯕꯨ ꯐꯪꯕꯨ ꯐꯪꯉꯝꯃꯗꯣ ꯃꯣꯏꯕꯨ
ꯑꯗꯨꯅꯤ ꯄꯩꯁꯥꯗꯨꯅ ꯍꯦꯟꯅ ꯄꯝꯃꯨꯏ ꯍꯥꯏꯕ ꯃꯣꯏ ꯋꯥꯠꯁꯨ ꯑꯃꯇ ꯉꯥꯡꯉꯝꯗ ꯇꯣꯔꯣꯞꯁꯨ ꯍꯦꯟꯒꯠꯂꯨ ꯍꯦꯟꯒꯠꯇ꯭ꯔꯁꯨ ꯍꯥꯏ ꯉꯝꯗ
ꯊꯕꯛꯇꯤ ꯉꯥꯔꯡ ꯅꯍꯟ ꯈꯥꯛ ꯇꯧꯒꯤꯗꯉꯥꯏꯔꯤ
ꯑꯧꯅꯦ ꯑꯩꯈꯣꯏ ꯃꯀꯣꯛꯇꯨꯁꯨ ꯉꯛꯄꯨꯉꯛꯇ꯭ꯔꯣ ꯍꯣꯏ ꯀꯩ ꯅꯍꯟ ꯑꯗꯨ ꯆꯪꯕꯩꯗꯣ ꯀꯩ ꯍꯥꯏ ꯈꯪꯉꯕ ꯑꯁ ꯀꯩꯅꯣ ꯀꯩꯁꯨ ꯄꯩꯁꯥ ꯌꯥꯝꯕ ꯅꯠꯇꯦ ꯀꯩꯅꯣ ꯅꯣꯏ ꯊꯣꯛꯣꯂꯞꯇꯨꯗꯒꯤ ꯅꯣꯏ ꯃꯥꯥꯕꯥꯗ ꯄꯩꯁꯥ ꯈꯔ ꯍꯥꯞꯄꯒ ꯑꯗꯨꯝ ꯊꯣꯛꯂꯛꯀꯦ ꯍꯥꯏꯌꯨ ꯀꯩꯅꯣꯒ ꯍꯥꯏꯕꯅꯤ ꯃꯥ ꯌꯥꯝ ꯂꯥꯏꯏꯅ
ꯑꯗꯨꯗꯤ ꯑꯣꯖꯥꯅ ꯈꯔ ꯄꯨꯊꯣꯛꯄꯤꯔꯛꯑꯣ ꯍꯥꯏ ꯑꯩꯔꯗꯤ
ꯑꯗꯨ ꯑꯩꯅ ꯍꯥꯏꯕ ꯑꯗꯨꯝ ꯐꯣꯟꯗ ꯑꯗꯨꯝ